ꯁ ꯂꯩ ꯁ ꯂꯩꯌꯦ ꯑꯩꯈꯣꯏ ꯐꯦꯅꯤ
ꯑꯣ ꯑꯩꯈꯣꯏꯗꯤ ꯑꯥ ꯑꯁꯤ ꯇꯔꯨ ꯁꯥꯏꯠꯇ ꯀꯒꯦꯝ ꯚꯤꯂꯦꯖ ꯋꯥꯈꯣꯡ ꯆꯠꯄꯅꯦ ꯅꯪ ꯉꯝꯕ꯭ꯔꯥꯗꯣ
ꯑꯃꯦ ꯆꯂꯗꯧꯕꯣꯏꯁꯨ
ꯁꯤꯁ
ꯍꯣꯏ ꯑ ꯄꯁꯅ
ꯌꯥ ꯅ ꯌꯥ ꯂꯥꯕꯕꯣ ꯍꯗꯣ
ꯔꯠꯇ
ꯑ ꯂꯥꯞꯄꯦ ꯑꯩꯈꯣꯏꯗꯤ ꯂꯥꯞꯄꯁꯦ ꯑꯗꯨ ꯈꯣꯡꯅ ꯆꯠꯂꯦ ꯀꯣꯏꯕ ꯆꯠꯄꯅꯦ ꯇ ꯁꯤꯡꯖꯨ ꯆꯥꯅꯤꯉ
ꯑꯩꯁꯨ ꯆꯠꯂꯦꯅꯈꯣꯡ
ꯌꯥꯝ ꯀꯠꯂꯦ ꯑꯩꯈꯣꯏ ꯅꯨꯄꯥꯁꯨ ꯆꯠꯂꯦ ꯑꯗꯣ ꯑꯩꯈꯣꯏ ꯅꯨꯄꯤꯁꯨ ꯆꯠꯄꯅꯦ ꯀꯜꯂꯦꯅ ꯁꯣꯟꯕꯗꯤ ꯅꯠꯇ꯭ꯔꯦꯍꯦ ꯑꯩꯈꯣꯏꯁꯨ
ꯃꯒ ꯀꯜ ꯂꯅꯤꯡꯁꯦ
ꯑꯗꯨꯅꯤ ꯀꯟꯕ ꯖꯥꯠꯅꯤ ꯁꯔꯨ ꯉꯥꯛꯇ ꯉꯥꯏꯔꯒ ꯀꯟꯕꯅꯤ
ꯁꯣꯔꯤꯟꯒꯤ ꯄꯨꯡ ꯃꯔꯤꯔꯤ ꯃꯈꯥꯏꯒꯤ ꯃꯦꯠꯁꯤ ꯅꯨꯡꯉꯥꯏꯒꯅꯤ ꯔꯣꯅꯥꯜꯗꯣꯒꯤꯁꯨ
ꯏꯁꯇꯦꯇꯥꯁꯦ ꯌꯦꯡꯉꯨ ꯇꯥꯔꯛ ꯑꯩꯁꯨ
ꯏꯁꯇꯤꯇꯁꯇ ꯃꯤ ꯌꯥꯝ ꯐ ꯀꯟꯅꯔꯦ
ꯃꯦꯁꯇ ꯌꯦ ꯏꯟꯇ꯭ꯔꯦꯁ ꯌꯦꯒꯦ ꯎꯝ ꯍꯣꯔꯦꯟ ꯄꯨꯡ ꯇꯔꯥ ꯄꯨꯡ ꯃꯣꯔꯣ ꯃꯈꯥꯏꯒꯤꯗ ꯐꯖꯒꯅꯤ ꯍꯦꯁꯄꯦꯟꯒꯤꯗꯣ
ꯎꯝ ꯑꯦ ꯍꯖꯔ
ꯑꯗꯕꯦ
ꯑ ꯍ ꯇꯦ ꯅꯅ
ꯍꯣꯏ ꯌꯦꯡꯉꯣ ꯌꯦꯡꯉꯣ ꯍꯌꯦ ꯑꯩ ꯍꯌꯦꯡ ꯍꯣꯁꯄꯤꯇꯥꯜ ꯆꯠꯅꯤꯡꯉꯥꯏ ꯂꯩꯑꯦ ꯑꯗꯨꯒꯤ
ꯍ ꯀ ꯄꯨꯇ꯭ꯔꯤ ꯍꯗꯤ ꯆꯀꯅꯗ
ꯆꯠꯀꯅꯤ ꯍꯥꯏꯕꯗꯣ ꯑꯗꯨꯝ ꯄꯣꯁꯄꯣꯟ ꯇꯧꯔꯒ ꯂꯥꯛ ꯉꯁꯤꯁꯨ ꯆꯠꯀꯅꯤ ꯍꯥꯏꯔꯒ ꯐꯦꯔꯣꯜ ꯂꯣꯏ ꯁꯦꯠꯄ ꯃꯇꯝꯗ ꯑꯃꯨꯛ ꯆꯠꯂꯔꯣꯏ ꯍꯥꯏꯔꯒꯦ
ꯅꯪ ꯆꯠꯂꯉꯣꯏ ꯍꯌꯦꯉꯡꯁꯨ
ꯍꯌꯦꯡꯗꯤ ꯁꯣꯏꯗꯅ ꯆꯠꯀꯅꯤ ꯍꯥꯏꯌꯦ
ꯑꯣ
ꯗꯨ ꯊꯖꯥ ꯁꯦ ꯔꯥ ꯊꯥꯖꯥ ꯔꯣꯏꯁ꯭ꯔꯥ ꯈꯪꯗꯦ
ꯋꯥꯔꯦ ꯋꯥꯔꯦ
ꯋꯥꯔꯝꯒꯅꯤ ꯄꯣꯊꯥꯀꯥꯟꯗ ꯄꯣꯊꯥꯈ꯭ꯔꯣ ꯁꯤ ꯂꯣꯏꯔꯗꯤ
ꯍꯣꯏ
ꯁ꯭ꯂꯤꯞꯄꯤꯡ ꯚꯜꯁꯇꯣ ꯆꯥꯔꯒ ꯁ꯭ꯂꯤꯞꯄꯤꯡ ꯚꯜꯁꯇꯣ ꯍꯥꯏꯕꯤꯌꯣ ꯑꯩꯁꯨ ꯆꯥꯒꯦ
ꯑꯣꯟꯅꯥꯏꯗꯤ ꯂꯩꯠꯇ ꯑꯣꯟꯅꯥꯏꯟꯗꯤ ꯂꯩ ꯂꯩꯠꯇꯤ ꯀꯥꯇ
ꯍꯦꯛ ꯀꯌꯦ ꯗꯥꯛꯇꯔꯅ ꯄ꯭ꯔꯦꯁꯀ꯭ꯔꯥꯏꯞ ꯇꯧꯗ꯭ꯔꯗꯤ ꯑꯣꯂꯥꯏꯗ ꯆꯠꯅꯤ
ꯑꯗꯨꯝ ꯆꯥꯎ ꯍꯧꯖꯤꯛꯀꯤꯗꯤ ꯐ꯭ꯂꯦꯚꯔꯁꯨ ꯌꯥꯎꯋꯦ ꯑꯣꯔꯦꯟꯁ ꯐ꯭ꯂꯦꯚꯔꯅꯤ
ꯇꯨ ꯑꯣꯏꯔꯁꯨ ꯗꯣꯛꯇꯔꯅ ꯑꯩꯈꯣꯏꯒꯤꯩꯗ ꯆꯦꯛꯑꯞ
ꯌꯥꯦꯗ
ꯑꯣ ꯂꯥꯏꯑꯒꯦ ꯍꯤꯗꯁꯅꯦꯒꯒꯤ
ꯑꯁꯤ ꯆꯥꯔꯅꯤ ꯑꯗꯨꯒ ꯑꯦꯛꯁꯟ ꯂꯧꯈ꯭ꯔꯗꯤ ꯇꯥꯔꯦ
ꯑꯦ ꯅꯪ ꯉꯁꯤꯅ ꯐꯥꯔꯁ ꯇꯥꯏꯝ ꯆꯥꯗꯣꯏꯔꯥ
ꯍ ꯉꯁꯃꯥꯏ ꯗꯚꯔ ꯇꯧꯔꯅꯤꯒꯤꯗ ꯊꯝꯃꯦ
ꯀꯔꯤꯅꯨ ꯑꯣꯥꯏꯒꯦ ꯍ ꯗꯥꯛ ꯆꯥꯒꯅꯨ
ꯀꯁꯇ ꯑꯣꯏ ꯊꯅꯁꯨꯣ
ꯑꯦꯛꯁꯄꯥꯏꯔꯤꯒꯨꯝꯕ ꯀꯔꯤ ꯀꯔꯥ ꯂꯣꯏꯅ ꯌꯦꯡꯕ꯭ꯔꯥ
ꯑꯩꯁꯨ ꯎꯝ ꯑꯗꯨꯒ ꯐꯖꯅ ꯆꯦꯛ ꯇꯧꯔꯒ ꯂꯧꯅꯤꯅꯦꯍ ꯌꯥꯗ꯭ꯔꯗꯤ ꯔꯤꯇꯔꯟ ꯇꯧꯈꯔꯅꯤ
ꯑ ꯅꯉꯣꯟꯗꯒꯤ ꯍꯦꯛ ꯑꯩꯅ ꯐꯥꯔꯁ ꯇꯥꯏꯝ ꯈꯪꯉꯅꯤ ꯑꯣꯟꯂꯥꯏꯟꯒꯤ ꯃꯦꯗꯤꯁꯤꯟ ꯆꯥꯕ ꯃꯤ
ꯎꯝ ꯑꯩꯗ ꯆꯥꯎꯗ ꯃꯦꯗꯤꯁꯤꯟ ꯃꯦꯗꯤꯁꯤꯟ ꯑꯦꯞ ꯑꯣꯟꯂꯥꯏꯟꯗꯒꯤ ꯃꯤ ꯍꯤꯗꯥꯛ ꯂꯧꯅꯕ ꯐꯥꯔꯃꯥꯁꯤ ꯑꯦꯞ ꯌꯥꯝ ꯂꯩꯅ
ꯑꯣ ꯑꯣ ꯑꯗꯨꯗꯒꯤ ꯐꯩꯌꯦꯦ ꯑꯩꯗꯤ ꯉꯁꯥꯏ ꯅꯪ ꯐ꯭ꯂꯤꯞꯀꯥꯔꯠꯇꯒꯤꯅꯤ ꯍꯥꯏꯕ ꯅꯠꯇ꯭ꯔꯣ
ꯀꯇꯁꯨ ꯀꯔꯇꯅꯤ ꯀꯇꯅꯤ ꯑꯗꯨꯕꯨ ꯀꯩꯁꯨ ꯀꯥꯏꯗꯦꯕ ꯆꯞ ꯃꯅꯩꯕ
ꯇꯃꯦ ꯀꯖꯥꯏ
ꯍꯌꯦꯡꯒꯣ ꯑꯗꯨꯃꯤꯤꯡꯀꯣ ꯑꯩꯒꯤ ꯍꯣꯁꯇꯦꯜ ꯃꯗ ꯑꯩꯒꯤ ꯍꯣꯁꯇꯦꯜ ꯃꯦꯠ ꯑꯃꯅꯁꯨ ꯃꯥꯁꯨ ꯉꯁꯤ ꯌꯥꯎꯕꯗ ꯉꯥꯏꯔꯤꯑꯕꯀꯣ ꯑꯗꯣ ꯃꯥ ꯃꯅꯤꯄꯨꯔꯤ ꯐꯖꯅ ꯉꯥꯡꯕ ꯊꯣꯛꯇꯕ ꯑꯗꯨ ꯊꯣꯛꯄꯗꯤ ꯊꯣꯛꯑꯦ ꯑꯗꯨꯒꯤꯁꯨ ꯇꯣ ꯋꯥꯔꯤ ꯋꯥꯔꯤ ꯁ ꯀꯣ ꯍꯥꯏꯌꯦ ꯃꯥꯁꯨ ꯍꯥꯏ ꯃꯥꯁꯨ ꯍꯥꯏꯌꯦ
ꯎꯝ ꯑꯩꯒꯤ ꯊꯥꯛꯁꯨ ꯂꯣꯏꯈ꯭ꯔꯅꯤ ꯑꯗꯨꯝ ꯔꯤꯁꯤꯞ ꯑꯗꯨꯝ ꯇꯧꯔꯒ ꯂꯩꯔꯅꯤ ꯍꯌꯦꯡꯗꯤ
ꯎꯝ
ꯇꯀꯦ ꯇꯧꯔꯛꯑꯣ ꯍꯥꯏꯌꯨ ꯇꯧꯔꯛꯑꯣ ꯍꯥꯏꯌꯣ
ꯅꯪꯅ ꯍꯦꯟꯅ ꯁꯦꯡꯉꯅꯤ ꯃꯉꯣꯟꯗꯅꯤ
ꯍꯣꯏ
ꯃꯥ ꯃꯥꯁꯨ ꯉ ꯊ ꯉꯗ ꯁꯦ
ꯅꯣꯏ ꯇ꯭ꯔꯥꯏꯞ ꯆꯞ ꯃꯥꯟꯅꯕ꯭ꯔꯥ
ꯍꯣꯏ
ꯑꯣ ꯑꯣ ꯈꯟꯆꯣ
ꯀꯨꯗꯤ ꯃꯥꯟꯅꯗꯦ ꯃꯥꯗꯤ ꯎꯈ꯭ꯔꯨꯗꯅꯤ ꯎꯈ꯭ꯔꯨ
ꯑꯣ ꯑꯣ ꯐꯍꯦ ꯐꯩꯌꯦ ꯉꯥꯡꯉ ꯂꯣꯏꯔꯦꯅ
ꯍꯣꯏ
ꯈꯥꯏꯅ ꯑꯣꯏꯔꯦ
ꯉꯁꯥꯏ ꯉꯥꯡꯕ ꯍꯥꯏꯔꯒ ꯑꯁ ꯑꯩ ꯃꯩꯇꯩꯂꯣꯟ ꯐꯖꯅ ꯊꯣꯛꯇꯦ ꯄ꯭ꯔꯦꯛꯇꯤꯁ ꯇꯧꯕꯁꯨ ꯌꯥꯏ
ꯏꯃꯥꯟꯅꯕꯤꯒꯤ ꯇꯥꯏꯞꯇ ꯕꯨꯛꯇ ꯏꯔꯒ ꯐꯣꯟ ꯇꯧꯔꯛꯒ ꯑꯗꫭ ꯄꯥꯕꯗ
ꯎꯝ
ꯑꯗꯨꯝ ꯇꯧꯕ ꯃꯤ ꯑꯃ ꯂꯩꯕꯅ‌ꯦ ꯑꯗꯨꯅ ꯑꯩꯅ ꯅꯪꯉꯣꯟꯗ ꯁ ꯐꯣꯟ ꯁꯨ ꯇꯧꯗꯧꯔꯦ ꯍꯥꯏꯕꯅ ꯍꯧꯖꯤꯛꯐꯥꯎ ꯇꯧꯗꯧꯅꯤ ꯑꯩ ꯃꯥꯗꯤ ꯋꯥ ꯉꯥꯡꯗꯣꯏ ꯗ ꯑꯩꯅ ꯈ ꯛꯇ ꯍꯥꯏꯗ ꯎꯝ ꯎꯝꯛ ꯈꯥꯎꯊꯥꯏꯔꯒ ꯂꯩꯕ ꯇ ꯇꯒꯦ ꯑꯗꯨꯒꯤ ꯑꯩꯅ ꯁꯥꯎꯅꯤꯡꯕ ꯅꯪꯉꯣꯟꯗ ꯁꯨꯡꯇꯧ ꯇꯧꯔꯛꯑꫭꯏ ꯍꯥꯏꯕꯅ‌ꯦ ꯇꯧꯗ꯭ꯔꯥ ꯇꯧꯗ꯭ꯔꯦ ꯑꯗꯨꯝ ꯃꯥ ꯀꯅꯥ ꯀꯅꯥ ꯑꯗꯨꯗ ꯀꯣꯜ ꯇꯣ ꯈꯂꯗꯤꯕ ꯅꯨꯡꯁꯤ
ꯇꯟꯕ ꯁꯤꯡꯗꯤ ꯇꯧꯕꯤꯔꯨꯅꯨ ꯀꯔꯤ ꯀꯥꯟ ꯄꯪꯕ ꯁꯤꯡꯕꯨꯗꯤ ꯇꯧꯕꯤꯔꯨꯅꯣ ꯀꯔꯤ ꯀꯥꯟꯅꯤ
ꯍꯣꯏ ꯑꯗꯨꯅꯦ ꯑꯗꯨꯅꯦ ꯃꯣꯏꯁꯨ ꯈꯔꯒꯨꯝꯕ ꯉꯥꯡꯒꯅꯤ ꯌꯥꯏꯑꯕ ꯉꯥꯡꯗꯕꯤꯗ ꯎꯝ ꯎꯝ ꯎꯝ ꯎꯝ ꯎꯝ ꯇꯧꯔꯗꯤ ꯌꯥ ꯀꯔꯤꯅ‌ꯦ
ꯎ
ꯑꯁ ꯑꯩꯌꯦꯡ ꯀꯣꯁꯜ ꯆꯅꯤꯡꯉ ꯌꯥꯝ ꯇꯜꯂꯦ
ꯍꯥꯥ
ꯍꯌꯥꯡ ꯍꯁꯄꯤꯇꯥꯜ ꯄꯗꯨꯅ ꯑꯩ ꯌꯥꯝ ꯇꯥꯜꯂꯦꯕ ꯑꯁꯦꯡꯕ
ꯇꯜꯂꯗꯤ ꯅꯥꯕꯐꯔꫭꯏ ꯇꯒꯅꯣ
ꯍꯤꯗꯥꯛ ꯌꯥꯝ ꯄꯤꯔꯗꯤ ꯂꯣꯏꯔꯦ
ꯍꯤꯗꯥꯛ ꯄꯤꯕꯗꫭ ꯐꯅꯤꯉꯥꯏ ꯄꯤꯕꯅꯦ
ꯍꯤꯗꯥꯛꯇꯣ ꯆꯥꯅꯤꯡꯗꯕ ꯑꯩꯁꯦ ꯍꯤꯗꯥꯛꯀꯤ ꯍꯤꯗꯥꯛꯀꯤ ꯃꯤ ꯅꯠꯇꯦ
ꯑꯩꯁꯨ ꯍꯤꯗꯥꯛ ꯍꯤꯗꯥꯛꯇꯤ ꯍꯤꯗꯥꯛ ꯂꯩꯇ꯭ꯔꯗꯤ ꯃꯤ ꯃꯤ ꯃꯤꯁꯤ ꯍꯤꯡꯕ ꯌꯥꯔꯣꯏꯅ‌ꯦ
ꯍꯣꯏ ꯑꯗꯨꯅꯦ ꯑꯗꯨ ꯑꯣꯏꯔꯁꯨ ꯑꯩꯗꯤ ꯍꯤꯗꯥꯛ ꯌꯥꯝ ꯆꯥꯅꯤꯡꯗꯕꯗꯣ ꯈꯨꯟꯗ ꯂꯩꯕ ꯃꯇꯝꯗꯁꯨ ꯑꯩꯒꯤ ꯃꯤꯠꯀꯤꯅꯦ ꯚꯤꯇꯥꯃꯤꯟꯅꯦ ꯀꯔꯤꯔꯥ ꯃꯈꯜ ꯌꯥꯝ ꯌꯥꯝ ꯌꯥꯝ ꯂꯏꯕꯤꯃꯤꯅꯦ ꯃꯥꯅ ꯑꯩꯅ ꯆꯅꯥꯕꯒꯤ ꯍꯤꯗꯥꯛ ꯀꯔꯤꯔ ꯍꯤꯗꯥꯛ ꯑꯃ ꯂꯤꯠꯒꯨꯝꯅ ꯑꯗꯨꯝ ꯂꯩꯕ ꯌꯥꯕꯗꯣ
ꯑꯣ
ꯑꯗꯨꯒꯨꯝꯕ ꯑꯗꯨ ꯑꯗꯨ ꯍꯤꯗꯥꯛꯇꯨꯅ ꯑꯩꯅ ꯈ꯭ꯋꯥꯏꯗꯒꯤ ꯁꯣꯂꯣ ꯇꯧꯕ ꯍꯥꯏ ꯂꯩꯇ꯭ꯔꯤꯁꯦ ꯃꯥꯗꯤ ꯂꯥꯏꯠ ꯑꯣꯏꯕꯅꯤꯅꯀꯣ ꯏꯁꯤꯡ ꯊꯥꯔꯒ ꯑꯩꯈꯣꯏꯒꯤ ꯆꯤꯟ ꯃꯅꯨꯡꯗ ꯑꯗꯨꯝ ꯍꯣꯟꯗꯣꯛꯑꯗꯤ ꯃꯥꯗꯤ
ꯗꯣꯅꯤ ꯅꯪ ꯃꯤꯇꯩꯂꯣꯟ ꯉꯥꯡꯕꯁꯤ ꯅꯣꯛꯅꯤꯡꯉꯤꯗ ꯆꯤꯡ ꯆꯤꯟ ꯃꯅꯨꯡꯗ ꯍꯥꯞꯄꯗꯤ ꯍꯥꯏꯏꯌꯣ
ꯍꯣꯏ ꯀꯔꯤ ꯍꯥꯏꯕ꯭ꯔꯥ ꯑꯩ ꯍꯧꯖꯤꯛ ꯆꯤꯟ ꯍꯥꯏꯗꯕ꯭ꯔꯥ
ꯅꯪꯅ ꯍꯨꯟꯗꯣꯛꯑꯗꯤ ꯍꯥꯏꯕꯅꯤ
ꯍꯣꯏ ꯆꯤꯟ ꯃꯅꯨꯡꯗ ꯑꯗꯨꯝ
ꯍꯥꯞꯄꯗꯤ
ꯑꯣ ꯍꯥꯕꯗꯤ ꯏꯁꯤꯡꯒꯤ ꯃꯊꯛꯇ ꯇꯥꯎꯋꯦꯕ ꯑꯗꯨꯒꯤ ꯑꯗꯨꯝ ꯑꯗꯨꯝ ꯑꯃꯨꯛ ꯊ ꯊꯣꯛꯒꯟꯕ ꯇꯧꯕꯗꯣ ꯁꯣꯂꯣꯠ ꯇꯧꯕ ꯍꯩꯇꯕꯗꫭ
ꯔꯟ
ꯍꯤꯗꯥꯛꯅ ꯀꯔꯤꯔꯥ ꯂꯤꯀ꯭ꯋꯤꯠꯀꯤ ꯍꯤꯗꯥꯛꯀꯨꯝꯕꯗꯣ ꯊꯥꯛꯈ꯭ꯔꯗꯤꯗꯣ ꯑꯁ ꯑꯣꯒꯦ ꯇꯧꯕꯗꯣ ꯁꯦꯡꯕ ꯑꯩ ꯍꯤꯗꯥꯛ ꯀꯤ ꯃꯤ ꯅꯠꯇ꯭ꯔꯦ
ꯅꯪꯁꯦ ꯄ꯭ꯔꯣꯕ꯭ꯂꯦꯝ ꯌꯥꯝ ꯂꯩꯕ ꯃꯤꯅꯤꯅ ꯑꯗꯨꯗꯤ
ꯍꯣꯏ ꯑꯗꯨꯅꯤ
ꯋꯥꯕꯅꯤ ꯅ ꯅꯪ ꯂꯧꯕ ꯅꯨꯄꯥꯗꯨꯁꯨ ꯋꯥꯕꯅꯤ ꯑꯗꯨꯗꯤ
ꯋꯥꯔꯣꯏꯅ ꯀꯔꯤꯒꯤ ꯋꯥꯒꯅꯤ
ꯍꯥꯏꯕꯗꯤ ꯅꯪꯁꯦ ꯄ꯭ꯔꯣꯕ꯭ꯂꯦꯝ ꯌꯥꯗꯦ ꯑꯗꯨꯇꯍꯕꯤ ꯌꯥꯗꯦ
ꯝ ꯄ꯭ꯔꯣꯕꯂꯦꯝ ꯂꯩꯇ
ꯀꯪꯉꯦ ꯑꯗꯨꯕꯨ ꯅꯥꯗꯦ ꯍꯥꯏꯕ ꯄꯣꯛ ꯃꯈꯣꯏꯅ ꯚꯤꯇꯥꯃꯤꯟ ꯄꯤꯖꯩ ꯍꯥꯏꯕꯅꯤꯗ ꯑꯗꯨꯣ ꯅꯅꯦ ꯃꯤꯠꯀꯤ ꯚꯤꯇꯥꯃꯤꯟ ꯑꯩꯁꯨ ꯃꯤꯠ ꯁꯣꯛꯅꯤꯅꯀꯣ ꯃꯤꯠꯀꯤ ꯚꯤꯇꯥꯃꯤꯟ ꯑꯗꯨꯒ ꯀꯜꯁꯤꯌꯝ ꯑꯥꯏꯔꯟ ꯒ꯭ꯔꯤꯟ ꯑꯗꯨꯝ ꯚꯤꯇꯥꯃꯤꯟ ꯁꯤꯒꯤ ꯒ꯭ꯔꯤ ꯇꯦꯕ꯭ꯂꯦꯠꯁꯀꯨꯝꯕ ꯑꯗꯨꯝ ꯏꯃꯥꯅ ꯑꯗꯨꯝ ꯂꯩꯕꯤꯕꯅꯦꯕ
ꯚꯤꯇꯥꯃꯤꯟ ꯁꯤꯒꯤ ꯇꯦꯕ꯭ꯂꯦꯠꯁ ꯀꯔꯤꯔꯥ ꯑꯣꯔꯦꯟꯖꯇꯣ ꯏꯁꯇ꯭ꯔꯤꯞꯁꯇ꯭ꯔꯤꯞ ꯂꯩꯕꯤꯔꯒ ꯁ꯭ꯀꯨꯜꯗ ꯄꯥꯏꯔꯒ ꯆꯥꯕ ꯆꯠꯄꯅꯦ ꯑꯗꯨꯒꯤ
ꯑꯩ ꯍꯥꯏꯗꯤꯒꯦ ꯅꯪ ꯃꯤꯠ ꯅꯥꯕꯗꯣ ꯑꯩ ꯑꯌꯨꯛ ꯉꯟꯇꯥꯀꯣ ꯑꯌꯨꯛ ꯉ ꯍꯗꯥꯒꯜꯂꯒ ꯏꯁ꯭ꯂꯤꯄꯔ ꯍꯥꯞꯇꯕꯤ ꯆꯠꯂꯣꯕ ꯋꯀꯤꯡ ꯆꯠꯂꯣꯕ
ꯑꯦ
ꯐꯥꯕꯅꯤ ꯌꯥꯝ ꯃꯤꯠꯀꯤꯗꯃꯛ
ꯉꯥꯛꯇꯅꯤ
ꯀꯒꯣꯏꯂꯥꯁ ꯊꯥꯕ ꯂꯝꯝꯕꯤꯗꯨꯅ ꯆꯠꯂꯣ
ꯑꯗꯨꯥꯏ ꯑꯗꯨꯗꯤ ꯃꯈꯥ ꯀꯨꯝꯒꯅꯤꯍꯦ
ꯎꯝ ꯑꯗꯨ ꯌꯥꯝ ꯐꯥꯕꯅꯦ
ꯑꯁ ꯑꯩꯈꯣꯏ ꯃꯅꯤꯄꯨꯔꯒꯤ ꯀꯣꯏꯂꯥꯁꯀꯤ ꯂꯝꯕꯤꯗꯤ ꯃꯤ ꯑꯇꯣꯞꯄꯒꯨꯝꯕ ꯂꯝꯕꯤ ꯇꯧꯗꯤꯍꯦ ꯀꯔꯤ ꯍꯥꯏꯁ ꯃꯣ ꯀꯔꯤ ꯍꯥꯏꯕ꯭ꯔꯥ
ꯂꯈꯣ
ꯍꯣꯏ ꯑꯗꯨ ꯉꯥꯛꯇꯅꯤ
ꯍꯣꯏ ꯅꯣꯡꯖꯨ ꯊꯥ ꯑꯣꯏꯗꯣꯏꯏꯀꯣ
ꯍꯣꯏ ꯍꯈꯣꯏ ꯀꯔꯤꯍꯁ ꯑꯥꯔꯠꯁꯤꯡꯤꯡꯗꯒꯨꯝꯕ ꯂꯩꯔꯗꯤ ꯒ꯭ꯔꯥꯁꯇꯨꯗ ꯃꯦꯠꯄ ꯌꯥꯏꯑꯕ ꯑꯩꯈꯣꯏ ꯑꯩꯈꯣꯏ ꯑꯩꯈꯣꯏ ꯑꯕꯣꯛꯀꯤ ꯑꯩꯈꯣꯏꯒꯤ ꯃꯃꯥꯡꯗ ꯒ꯭ꯔꯥꯁ ꯍꯧꯕꯅꯦꯕ ꯑꯗꯨꯒꯨꯝꯕꯗꯤ ꯇꯧꯕ ꯌꯥꯏ ꯑꯗꯣ ꯁꯤꯗꯗꯤ ꯎꯄꯥꯏ ꯂꯩꯇꯦ ꯆꯠꯂꯗꯤ ꯁꯤ ꯄꯣꯅꯤ ꯐꯥꯔꯝꯒꯨꯝꯕꯗ ꯆꯠꯄ ꯌꯥꯕꯅꯤ
ꯑꯣ
ꯂꯄꯅꯦꯅ ꯎꯝ ꯎ ꯋꯥꯏ ꯍ
ꯄꯨꯣꯛꯒꯦ ꯑ ꯇꯈ꯭ꯔꯕ꯭ꯔꯔꯕꯣ
ꯇꯔꯥꯗ
ꯑꯣꯁ ꯀꯣꯜ ꯇꯧꯔꯣꯏ ꯃꯤ ꯈꯔꯅ ꯀꯣꯜ ꯇꯧꯔꯛꯑꯣ ꯇꯧꯔꯛꯀꯦ ꯍꯥꯏꯅ ꯃꯦꯁꯦꯖ ꯌꯥꯝ ꯊꯥꯒꯠꯂꯛꯑꯦ ꯑꯩ ꯌꯦꯡꯉꯔꯣꯏ ꯉꯝꯃ ꯅ
ꯇꯨꯝꯈ꯭ꯔꯕꯣ
ꯈꯪꯗꯦ
ꯃꯅꯤ ꯆꯥꯎꯗ ꯇ
ꯑꯁ ꯑꯩ ꯉꯝꯗ꯭ꯔꯦ
ꯅ꯭ꯔꯦꯁꯠꯇ
ꯁꯤ ꯇꯥꯛꯁꯇ ꯑ ꯇ꯭ꯋꯦꯟꯇꯤ ꯁꯚꯦꯟ ꯁꯝꯊꯤꯡꯅꯦ ꯑꯩꯅ ꯇꯧꯕꯗꯣ ꯐꯣꯟ ꯇꯧꯕꯗꯣ ꯊꯥꯔꯇꯤ ꯁꯨꯨꯔꯝꯅꯤ ꯔꯤꯁꯤꯞ ꯇꯧꯕꯒꯤꯒ ꯑꯗꯨꯅꯤ ꯋꯥꯏꯑꯦꯕ
ꯋꯥꯕꯗꯣ ꯍꯌꯦꯡ ꯍꯪꯆꯤꯛꯈ ꯉꯥꯏꯔꯦ ꯑꯩ ꯐꯪꯒꯗꯧꯕ
ꯑꯗꯨꯅꯤ
ꯍꯌꯦꯡꯗꯤ ꯌꯥꯝ ꯇꯧꯗ꯭ꯔꯔꯤ ꯍꯌꯦꯡꯗꯤ ꯌꯥꯝ ꯇꯅꯦ
ꯅꯪꯅ ꯁꯤ ꯕꯤꯖꯤ ꯑꯣꯏꯕꯒꯤꯅꯦ ꯈꯪꯉꯦ ꯅꯪꯁꯨ ꯌꯥꯝ ꯌꯥꯝ ꯇꯧꯋꯦ ꯍꯥꯏꯕꯒꯤ ꯄꯥꯎ ꯇꯥꯏ
ꯍꯣꯏ ꯑꯩ ꯉꯁꯤ ꯄꯨ ꯌꯥꯝ ꯕꯤꯖꯤ ꯑꯣꯏꯌꯦ
ꯑꯗꯨꯅꯤ
ꯗ꯭ꯔꯦꯁ ꯁꯨꯕ ꯑꯗꯤ ꯄꯥꯕ ꯑꯁ ꯏꯤꯔꯨꯕ ꯖꯤꯝ ꯆꯠꯄ
ꯑꯗꯨꯅꯤ
ꯇꯥꯏꯃꯤꯡ ꯏꯒꯅꯣ
ꯔꯨꯇꯤꯟ ꯁꯦꯝꯝꯈ꯭ꯔꯣ ꯅꯪꯒꯤ
ꯎꯝ
ꯐꯩꯌꯦꯡ ꯐꯖꯅ ꯔꯨꯇꯤꯟ ꯁꯦꯝꯔꯒ ꯃꯦꯟꯇꯦꯟ ꯇꯧꯔꯣ ꯑꯗꯨꯅ ꯐꯒꯅꯤ ꯅꯪꯒꯤ ꯀꯦꯔꯤꯌꯔꯁꯨ ꯃꯥꯡꯗꯅꯤꯉꯥꯏ
ꯑꯗꯨꯅꯤ ꯑꯗꯨꯝ ꯃꯅꯤ
ꯎꯝ ꯑꯥ ꯑꯖꯨꯣꯏꯁ ꯊꯅꯤ ꯀꯦꯗ ꯎ ꯍꯣ ꯎꯝ ꯍꯣꯏ ꯏꯃ ꯋꯥꯔꯁꯀꯣ ꯑꯩꯈꯣ ꯗꯅꯨꯄꯥ ꯅꯨꯄꯥ ꯑꯃꯒꯤꯗ ꯂꯣꯠꯇꯣ ꯑꯗꯣ ꯉꯁꯤꯒꯤꯗꯤ ꯏꯃꯨꯡ ꯄꯥꯔꯁꯦ
ꯇꯧꯕ ꯌꯥꯏꯅ